ꯍꯂꯣ
ꯍꯂꯣ
ꯀꯅꯥ ꯑꯣꯏꯕꯤꯔꯦ ꯀꯅꯥ ꯇꯥꯏꯌꯦ ꯀꯅꯥ ꯍꯥꯏꯕꯤꯕ꯭ꯔꯣ ꯐꯣꯟ ꯄꯥꯏꯈꯠꯂꯤꯁꯤꯕꯣ
ꯑꯉꯛꯄꯅꯤꯍꯦ ꯃꯃꯥꯅ ꯇꯧꯔꯛꯑꯒ
ꯑꯗ ꯐꯣꯟꯒ ꯍꯤꯞꯄꯒ ꯂꯩꯌꯦ ꯅꯪꯗꯤ
ꯑꯗꯨꯗꯤ ꯑꯗꯨꯝꯅꯏꯗ
ꯑꯁ ꯅꯨꯡꯉꯥꯏꯔꯦꯅꯦ
ꯅꯨꯉꯥꯏꯗ ꯍꯥꯥ
ꯐꯣꯟ ꯃꯄꯨꯒ ꯄꯥꯏꯈꯠꯄꯒ ꯃꯈꯣꯟꯗꯣ ꯈꯔ ꯇꯣꯉꯥꯟꯕ ꯍꯥꯏꯇꯥꯔꯦ
ꯑꯣꯏꯁ ꯀꯩꯒꯤꯅꯣ ꯃꯄꯨꯗ
ꯉꯁꯤ ꯈꯛꯇ ꯑꯃꯨꯛ ꯇꯥꯕ ꯌꯧꯔꯝꯅꯦ
ꯄꯟꯍꯥꯟꯁ ꯇꯥꯔꯤꯗ ꯗꯕꯩꯗꯤ
ꯑꯗꯨ ꯑꯗꯨ ꯅꯍꯥꯟ ꯇꯥꯕꯗꯣ ꯑꯃꯨꯛꯀ ꯉꯁꯤ ꯈꯛꯇ ꯑꯃꯨꯛ ꯇꯥꯕꯒꯤ ꯇꯣꯉꯥꯟꯕ ꯑꯣꯏꯔꯝꯅꯦꯕ
ꯉꯁꯤ ꯀꯔꯤ ꯅꯨꯃꯤꯠ ꯑꯣꯏꯖꯥꯠꯂꯣ ꯑꯗꯨ ꯑꯣꯏꯔꯃꯗꯧ ꯃꯥꯜꯂꯦ
ꯅꯨꯡꯉꯥꯏꯔꯤꯕ꯭ꯔꯣ
ꯁꯨꯝ ꯅꯨꯡꯉꯥꯏꯔ ꯍꯥꯏꯇꯥꯔꯦ ꯁꯣꯟꯗꯦ
ꯅꯨꯡ ꯉꯥꯏꯌꯦ ꯍꯣꯏ ꯈꯨꯟꯗ ꯂꯩꯕ ꯇꯔꯣ ꯉꯪꯗꯤ
ꯎꯝ ꯈꯨꯟꯗ ꯂꯩꯌꯦ ꯐꯅ ꯂꯩꯥꯏꯕ ꯅꯨꯡꯉꯥꯏꯔꯦ ꯍꯦꯔꯣ ꯁꯥꯔ ꯂꯩꯔꯦ ꯗꯀꯨ ꯁꯥꯔ ꯂꯩꯔꯦ ꯈꯨꯟꯗ
ꯑꯩꯈꯣꯏꯗꯗꯤ ꯅꯨꯡꯉꯥꯏꯔꯤꯅꯤꯗ
ꯑꯦꯁ ꯈꯨꯟꯅ ꯂꯩꯕ ꯅꯨꯡꯉꯥꯏꯕꯅꯤ ꯍꯥꯏꯔꯦ ꯅꯪꯗꯤ ꯀꯩꯑ ꯈꯨꯟꯅ ꯂꯩꯗꯕ ꯑꯗꯨꯗꯤ
ꯑꯗꯨ ꯂꯩꯅꯤꯡꯉꯦ ꯑꯣ ꯌꯥꯗꯕꯩꯅꯤꯗ
ꯎ
ꯄꯥꯏ ꯂꯩꯇꯕꯤ
ꯎꯝ ꯑꯣꯏꯔꯝꯅꯤ ꯑꯣꯏꯔꯃꯅꯤ ꯅꯣꯏ ꯅꯣꯏ ꯏꯃꯨꯡꯗ ꯑꯉꯥꯡ ꯀꯌꯥꯗꯣ ꯑꯃꯨꯛ ꯀꯥꯎꯈ꯭ꯔꯦꯅꯦ
ꯑꯩꯈꯣꯏꯔ
ꯎꯝ ꯁꯦꯡꯕ
ꯎꯝ
ꯎꯝ ꯅꯪꯅ ꯑꯍꯟ ꯑꯣꯏꯕ꯭ꯔꯥ
ꯅꯠꯇꯦ ꯑꯈꯣꯏ ꯗꯥ ꯗꯥ ꯑꯅꯤ ꯂꯩ
ꯑꯣ ꯑꯗꯨ ꯅ ꯃꯌꯥꯏꯁꯨ ꯅꯠꯇꯦ
ꯑ
ꯅꯨꯄꯥ ꯅꯨꯄꯥ ꯀꯌꯥ ꯍꯥꯏꯔꯣ ꯅꯨꯄꯤ ꯀꯌꯥ ꯍꯥꯏꯔꯣꯁ ꯑꯗꯨꯗꯤ ꯅꯥꯏꯇꯣꯝ ꯅꯥꯏꯇꯣꯝꯗ ꯁꯥꯠꯄ ꯂꯩꯔꯥꯡꯅꯤꯅꯦ
ꯎꯝ ꯍꯣꯏ ꯍꯥꯏꯕ ꯇꯥꯔꯦ ꯅꯪꯒꯤ ꯅꯪꯒꯤ ꯄꯨꯗꯣ ꯀꯃꯥꯏꯅ ꯅꯥꯔꯒ ꯁꯤꯕ꯭ꯔꯣ ꯀꯃꯥꯏꯅ ꯇꯧꯕꯔꯣ
ꯎꯝ ꯅꯔꯒꯁꯤꯕꯅꯦ ꯅꯍꯥꯟ ꯍꯞꯇꯥ ꯑꯅꯤꯗꯤ ꯍꯦꯜꯂꯦ ꯍꯣꯁꯄꯤꯇꯥꯜꯗ ꯂꯩꯕ ꯅꯍꯥꯟ ꯗꯦꯠ ꯀꯌꯥ ꯑꯗꯨꯃꯥꯏ ꯂꯩꯔꯣ ꯎꯝ ꯂꯥꯟ ꯍꯦꯛ ꯇꯧꯅꯔꯛꯄꯗꯣ
ꯑꯣ ꯑꯣ ꯈꯪꯉꯦ ꯈꯪꯉꯦ ꯑ ꯁꯤ ꯒꯩꯊꯣꯡ ꯈꯣꯏꯁꯨ ꯍꯥꯏꯔꯛꯑꯦ ꯅ ꯅꯣꯏ ꯎꯝ ꯂꯩꯃꯤꯟꯅꯕ ꯃꯥꯜꯂꯦꯀꯣ
ꯑ‌ꯦꯗꯃꯤꯟ ꯑꯥ ꯔꯤꯝꯁꯇ ꯂꯩꯌꯦ ꯀꯩꯊꯣꯟ ꯈꯈꯣꯏ ꯂꯥꯛꯄꯒꯤ ꯂ ꯂꯥꯛ ꯎ ꯀꯩꯊꯣꯟ ꯈꯈꯣꯏ ꯂꯥꯛꯄꯗꯨ ꯑꯩꯈꯣꯏ ꯅꯨꯃꯤꯠ ꯃꯔꯤ ꯃꯔꯤꯃꯨꯛ ꯍꯜꯂꯝꯃꯅꯤ ꯎꯝ
ꯑꯣ ꯑꯗꯣ ꯍꯣꯁꯄꯤꯇꯥꯜꯗꯒꯤꯔ ꯑꯗꯣ ꯌꯨꯝꯗꯒꯤꯔꯣ
ꯍꯣꯁꯄꯤꯇꯥꯜꯗꯒꯤꯅꯦ
ꯑꯣ
ꯔꯤꯁ꯭ꯃ ꯗ ꯀꯃꯨꯛ ꯄꯨꯔꯝꯃꯤ ꯔꯤꯁ꯭ꯃ ꯒꯤꯅ ꯂꯣꯡꯒꯣ ꯚꯌꯨꯗ ꯄꯨꯔꯦ ꯂꯣꯡꯒꯣ ꯚꯌꯨꯗꯒꯤꯅ ꯖꯦꯅꯤꯝꯁꯇ ꯑꯃꯨꯛ ꯄꯨꯔꯦ ꯖꯦꯅꯤꯝꯁꯇ ꯃꯥꯒꯤ ꯀꯩꯅꯣ ꯌꯦꯡꯅꯤꯡꯉꯥꯏꯇ ꯌꯦꯡꯅꯤꯡꯉꯥꯏꯗ ꯂꯩꯇꯕꯒꯤ ꯑꯃꯨꯛ ꯃꯉꯥꯜ ꯍꯣꯁꯄꯤꯇꯥꯜꯗ ꯑꯃꯨꯛ ꯄꯨꯔꯦ ꯍꯪ ꯑꯁꯄꯤꯗꯗ ꯄꯨꯔꯛ ꯈ ꯔꯤꯝ꯭ꯁꯇ ꯑꯃꯨꯛ ꯂꯥꯛꯑꯦ ꯔꯤꯝ꯭ꯁꯇ ꯑꯥꯏ ꯁꯤ ꯌꯨꯗ ꯑꯃꯨꯛ ꯊꯝꯃꯦ ꯅꯨꯃꯤꯠ ꯅꯤꯅꯤ ꯍꯨꯝꯅꯤꯃꯨꯛ ꯂꯩꯔꯒ ꯑꯁ ꯅꯨꯡꯉꯥꯏꯇꯦ ꯑꯁ ꯍꯥꯟꯅ ꯈꯪꯉꯝꯃꯗꯤ ꯆꯍꯤ ꯋꯥꯟ ꯍꯟꯗ꯭ꯔꯦꯠ ꯇꯦꯟ ꯍꯟꯗꯛꯁꯦ ꯅꯥꯏꯟꯇꯤ ꯐꯣꯔ ꯁꯨꯔꯦꯕ
ꯑ
ꯇꯅꯥꯋꯏꯟꯇꯤ ꯐꯥꯔꯁ ꯁꯨꯕꯗꯣ ꯐꯖꯅ ꯍꯥꯟꯅ ꯊꯥ ꯑꯃ ꯑꯅꯤꯒꯤ ꯃꯃꯥꯡꯗ ꯍꯥꯟꯅ ꯈꯪꯉꯝꯃꯗꯤ ꯍꯗ꯭ꯔꯦ ꯍꯟꯗ꯭ꯔꯦꯠ ꯐꯣꯔ ꯐꯥꯏꯚ ꯑꯗꯨꯗꯤ ꯑꯗꯨꯒꯤ ꯆꯥꯡꯗꯗꯤ ꯍꯤꯡꯈꯤ ꯍꯤꯡꯈꯤꯒꯅꯤ ꯃꯥꯗꯣ ꯃꯁꯥꯖ ꯀꯟ ꯀꯟꯅ ꯂꯩꯔꯤ
ꯑꯣ ꯑꯣ ꯀꯩ ꯂꯤꯅꯥ ꯑꯣꯏꯗꯣꯏꯔꯣ
ꯃꯥꯁꯤ ꯂꯣꯏꯃꯛ ꯁꯨꯔꯤꯗ ꯃꯥꯗꯣ ꯈꯖꯤꯛ ꯈꯖꯤꯛ ꯅꯥꯔꯛꯄꯗꯣ ꯃꯥꯗꯣ ꯍꯥꯏꯗꯣꯛꯇꯕ ꯈꯥꯡ ꯈꯥꯡꯒ ꯂꯩꯕꯀꯣ ꯑꯗꯩ ꯂꯥꯁꯇ ꯄꯣꯂꯥꯞ ꯇꯥꯁꯤꯜꯂꯛꯄ
ꯅꯨꯡꯉꯥꯏꯇꯍꯦ
ꯎꯝ ꯍꯥꯏꯗꯤ ꯎꯝ
ꯅ‌ꯣꯏ ꯑ ꯑ ꯅꯣꯏ ꯏꯄꯥꯒꯤꯔꯥ ꯏꯃꯥꯒꯤꯔꯥ
ꯑꯩꯈ‌ꯣꯏ ꯄꯒꯤꯅ‌ꯦ
ꯑꯣ ꯑꯣ
ꯑꯩꯈꯣꯏ ꯃꯥꯗꯤ ꯀꯩꯅ ꯀꯩꯅꯣꯅꯤꯍꯦ ꯑꯩꯈꯣꯏ ꯃꯥꯗꯤ ꯑꯁꯦꯡꯕꯅꯦꯍꯦ ꯄꯥꯇ꯭ꯔꯤꯗꯒꯤꯅꯦꯍꯦ ꯑꯩꯈꯣꯏ ꯃꯥꯒꯤꯗꯤ ꯃꯥ ꯆꯍꯤ ꯇꯔꯥꯃꯔꯤ ꯇꯔꯥꯃꯉꯥ ꯑꯣꯏꯔꯤꯀꯥꯟꯗ ꯂꯣꯏꯅꯃꯛ ꯂꯩꯇ꯭ꯔꯦ ꯑꯗꯨ
ꯑꯝ ꯉꯔꯥꯡꯅꯤꯀꯣ ꯉꯣꯏ ꯉꯁꯤꯔꯥ
ꯉꯔꯥꯡ ꯄꯨꯡ ꯇꯔꯥꯃꯊꯣꯏ ꯇꯥꯗ ꯌꯥꯝꯥꯟꯅ ꯑꯩ ꯏꯃꯥꯅ‌ꯦ ꯈꯨꯟꯆꯠꯀꯗ꯭ꯔꯣ ꯍꯟꯗꯛ ꯃꯔꯛ ꯈꯨꯟꯖꯅꯤꯡꯉꯥꯏ ꯀꯤꯕ꯭ꯔꯥ ꯀꯃꯥꯏꯅ ꯇꯧꯕ ꯄꯨꯔꯥ
ꯑ
ꯎꯝ ꯎꯝ ꯈꯪꯉꯦꯗ ꯑꯗ ꯑ ꯀꯌꯥ ꯆꯠꯄꯗꯣ ꯅꯨꯡꯉꯥꯏꯒꯗꯧ ꯃꯥꯟꯗꯕꯀꯣ
ꯎ
ꯆꯠꯂꯣ ꯑꯗꯨꯝ ꯂꯩꯅꯤ ꯁꯤꯗ
ꯅꯪꯟꯗ ꯃꯔꯛ ꯀꯩꯅꯣ ꯃꯇꯥꯡꯁꯨ ꯇꯧꯕ ꯃꯥꯜꯂꯤꯦꯅꯦ
ꯄꯪ ꯇꯧ ꯇꯧꯅꯤꯗ ꯍꯧꯖꯤꯛꯀꯥꯟ ꯇꯧꯁꯨꯨꯌꯦ ꯑꯃꯨꯛ ꯇꯧꯗ꯭ꯔꯤꯌꯦ ꯎꯝ
ꯏꯁꯥ ꯗꯃ ꯁꯦꯄꯤꯡ ꯇꯧꯔꯝꯃꯅꯤ ꯅꯪꯗꯣ
ꯑꯩꯣꯏ ꯊꯕꯒ ꯇꯧꯗ ꯊꯕꯛ ꯇꯧꯗꯣꯏꯅꯣ ꯑꯦ
ꯐꯤꯒꯨꯝꯕ ꯁꯥꯗꯔꯒ ꯈꯨꯟꯗ ꯂꯩꯀꯥꯟꯗ
ꯐꯤꯁꯥꯕ ꯍꯩꯗꯦꯗ ꯃꯤꯒꯤ ꯐꯤꯁꯥꯕ ꯍꯩꯗꯦ
ꯅꯪꯒꯤꯗꯤ ꯁꯥꯕ ꯍꯩꯕ
ꯏꯆꯦꯅ ꯇꯝꯕꯤꯔꯗꯤ ꯁꯥꯕ ꯍꯩꯕ ꯏꯊꯅꯒꯤꯗꯤ
ꯑ
ꯈꯛꯇꯅꯦ ꯀ꯭ꯔꯤ ꯀꯛꯅꯗꯤ ꯇꯧꯕ ꯍꯩꯇꯦ ꯀꯗꯥꯗꯤ
ꯍꯌꯦꯡꯋꯥꯏ ꯅ ꯑꯣꯏꯅ ꯅꯦꯝꯕꯣꯟꯅ ꯐꯨꯏꯅꯤꯀꯣ
ꯀꯗꯥꯅ
ꯅꯦ ꯐꯥꯎꯅ
ꯀꯃꯥꯏꯅ
ꯐꯤ ꯁꯥꯕ ꯍꯩꯇ ꯍꯥꯏꯅ ꯐꯣꯔꯛꯀꯅꯤ ꯀꯣ
ꯇꯨꯋꯦꯜꯐ ꯍ ꯂꯣꯏꯈꯤꯕꯗꯒꯤ ꯑꯃꯨꯛ ꯍꯟꯅ ꯊꯦꯡꯅꯕ ꯐꯪꯗꯔꯦꯅꯦ
ꯑ
ꯅꯪ ꯑꯦꯂꯦꯛꯇꯤ ꯀꯩ ꯀꯃꯥꯏꯅ ꯇꯧꯔꯤꯒꯦ ꯍꯥꯏꯕ ꯐꯥꯎꯔꯛꯇ꯭ꯔꯕ꯭ꯔꯣ ꯏꯁꯇꯦꯇꯁꯇꯤ ꯌꯦꯡꯉꯒ ꯂꯩꯕ꯭ꯔꯣ
ꯏꯗ ꯊꯒ ꯂꯩꯕꯅꯦ
ꯍꯥꯝ
ꯀꯔꯤ ꯍꯥꯏꯕ
ꯅꯪꯒꯤ ꯑꯦꯂꯦꯛꯁꯇ ꯍꯥꯏꯕ
ꯑ ꯑꯩꯦꯂ ꯉꯁꯥꯏ ꯑꯉꯛꯄꯒꯤ ꯋꯥ ꯍꯥꯏꯔꯛꯑꯦꯍꯦ ꯑꯩꯃꯕꯨ ꯐꯥꯎꯅꯗꯦ
ꯃꯔꯛ ꯃꯔꯛꯇꯗꯤ ꯐꯣꯟ ꯅꯥꯕ ꯅꯠꯇ꯭ꯔꯣ ꯅꯍꯥꯟꯗꯣ ꯏꯁꯇꯦꯇꯁꯀ ꯌꯦꯅꯥꯕ ꯅꯠꯇ꯭ꯔꯣꯅ ꯃꯥꯅꯤ
ꯍꯧꯖꯤꯛꯀꯥꯟ ꯑꯗꯨꯝꯝꯕ ꯐꯥꯎ ꯃꯥꯗꯦ ꯑꯗꯨꯝꯔ ꯃꯥ ꯀꯔꯤ ꯅꯨꯃꯤꯗꯔꯣ ꯀꯣꯜ ꯇꯧꯔꯛꯑꯦ ꯑꯩ ꯄꯥꯏꯈꯠꯇꯦ
ꯁꯀꯨꯜꯗꯩ ꯇꯧꯕ ꯌꯥꯗꯣꯏꯔꯣ
ꯀꯔꯤ ꯇꯧꯒꯦꯔꯣ ꯋꯥ ꯍꯥꯏꯅꯤꯡꯉꯥꯏꯁꯨ ꯂꯩꯇꯦ ꯃꯥꯁꯨ
ꯏꯁ ꯂꯔꯥ ꯑꯃꯅꯤꯅꯤ ꯍꯥꯏ
ꯑ
ꯃꯥꯅꯤꯗꯤ ꯂꯩꯔꯝꯒꯅꯤ ꯍꯥꯏ ꯆꯥꯔꯕꯣ ꯀꯩ ꯀꯔꯤ ꯇꯧꯔꯤꯒꯦ ꯀꯃꯥꯏꯅ ꯇꯧꯔꯤꯒꯦ ꯍꯥꯏꯅꯤꯡ ꯍꯅꯤꯡꯕ ꯂꯩꯔꯝꯒꯅꯤꯍꯦ ꯑꯗꯨꯕꯨꯗꯤ
ꯑꯗꯣ ꯋꯥꯔꯅꯦꯦ
ꯀꯩꯀ ꯑꯣꯏꯖꯥꯠꯂꯣ ꯑꯗꯨꯗꯤ
ꯍꯥ ꯅ
ꯅ ꯑꯗꯨꯗ ꯅꯨꯡꯉꯥꯏ ꯑꯗꯨꯗ ꯂꯩꯕꯗ ꯅꯨꯡꯉꯥꯏ ꯐꯔꯅꯦ ꯅꯣꯏ ꯄꯥꯊ꯭ꯔꯤ ꯉꯥꯛꯇꯪ ꯂꯩꯕꯗꯣꯁ
ꯎꯝ
ꯍꯦꯟ ꯃꯃꯜꯁꯨ ꯌꯥꯝ ꯍꯣꯡꯉꯤꯅꯦ
ꯑꯦ ꯃꯤ ꯑꯅꯤ ꯂꯩꯕꯤꯕꯣ ꯇꯨ ꯊꯥꯎ ꯁꯨꯝ ꯐꯥꯏꯚ ꯍꯟꯗ꯭ꯔꯦꯠ ꯎ ꯃꯤ ꯑꯅꯤ ꯂꯩꯕꯅꯦ ꯕꯤ
ꯃꯣꯅꯤꯀꯥꯒ ꯍꯥꯏꯕꯗꯣ
ꯀꯔꯤ ꯅꯪ ꯑꯩꯁꯤ ꯅꯒꯤ ꯈꯟ ꯆꯤ
ꯅꯪꯗ ꯅꯣꯏ ꯈꯨꯟꯗ ꯂꯩꯇꯕ ꯃꯥꯜꯂꯦ ꯀꯣꯄꯥ
ꯍꯥ
ꯅꯣꯏ ꯈꯨꯟꯗ ꯄꯥꯛ ꯂꯩꯇꯕ ꯃꯥꯜꯂꯦꯕ ꯅꯪꯗꯣ
ꯑꯥ ꯂꯩꯗꯤ ꯂꯩꯕꯅꯤꯗ
ꯏꯁ ꯀꯨꯝꯁꯤꯁꯨ ꯖꯅꯋꯥꯔꯤ ꯖꯅꯋꯥꯔꯤ ꯂꯥꯁ ꯋꯤꯛꯇ ꯂꯥꯛꯑꯦꯗ
ꯖꯅꯋꯥꯔꯤ ꯑ ꯖꯅꯋꯥꯔꯤꯗ ꯈꯨꯟꯗ ꯂꯩꯌꯦ ꯖꯅꯋꯥꯔꯤ
ꯖꯅꯋꯥꯔꯤꯗ ꯈꯨꯟꯗ ꯂꯩꯕ꯭ꯔꯥ
ꯑꯥ
ꯎꯝ
ꯀꯅꯥꯒꯤ ꯌꯨꯝꯗꯨꯗ ꯅꯪ ꯅꯪ ꯂꯥꯛꯄꯗꯣ
ꯁꯤꯟꯕꯪ ꯁꯤꯟꯕꯪ ꯈ‌ꯣꯏꯗ ꯂꯥꯛꯑꯦꯅ
ꯑꯣ ꯑꯣ
ꯉꯥ ꯐꯥꯅꯤꯡꯉꯥꯏ ꯂꯥꯛꯑꯦ ꯅꯨꯃꯤꯠ ꯅꯤꯅꯤ ꯍꯨꯝꯅꯤꯃꯨꯛ ꯂꯩꯔꯝꯒꯅꯤ ꯃꯣꯏꯗ
ꯐꯥꯅꯤꯡꯉ ꯂꯥꯛꯑꯒ ꯉꯥ ꯐꯥꯕ ꯐꯪꯗꯦ ꯃꯤꯅ ꯐꯥꯔ ꯂꯣꯏꯅ ꯐꯥꯕ ꯑꯣꯏꯔꯝꯃꯦ
ꯑꯣꯥ
ꯅꯪꯗ‌ꯣ ꯅꯥꯏꯟꯇꯤꯟ ꯅꯥꯏꯟꯇꯤ ꯅꯥꯟꯗ ꯄ‌ꯣꯛꯄ꯭ꯔꯣ ꯇꯨ ꯊꯥꯎꯖꯟꯗ ꯄ‌ꯣꯛꯄ꯭ꯔꯣ ꯅꯪꯗꯣ
ꯀꯩ ꯍꯥꯏꯚ
ꯅꯪꯅ ꯅꯥꯏꯟꯇꯤꯟ ꯅꯥꯏꯟꯇꯤ ꯅꯥꯏꯟꯗ ꯄꯣꯛꯄ꯭ꯔꯥ ꯅꯠꯇ꯭ꯔꯒ ꯇꯨ ꯊꯥꯎꯖꯟꯗ ꯄꯣꯛꯄ꯭ꯔꯥ
ꯀꯗꯥꯏꯗꯩ
ꯑꯗꯨꯑꯣꯏꯗꯤ
ꯉꯥꯏꯈ‌ꯣꯀ‌ꯣ ꯑꯩ ꯊꯝꯃꯣ ꯑꯃꯨꯛ ꯇꯧꯔꯛꯀ‌ꯦ
ꯍꯣꯏ ꯍꯣꯏ ꯑꯥ
ꯎꯝ